ꯍꯜꯂꯣ
ꯍꯂꯣ
ꯅꯨꯡꯉꯥꯏꯔꯤꯕꯔꯤꯕ꯭ꯔꯣ ꯁꯤꯁꯤ ꯌꯥꯝ ꯑꯣꯏꯌꯦꯦꯍꯦ
ꯅꯨꯡꯉꯥꯏꯔ
ꯇꯨꯝꯐꯝ ꯃꯊꯛꯇ ꯂꯩꯕ ꯋꯥꯂꯦ
ꯑ
ꯆꯥꯛꯇꯤ ꯆꯥꯅꯔꯕ꯭ꯔꯣ
ꯁꯥꯗ
ꯁꯤꯗꯤ ꯀꯔꯤ ꯃꯊ ꯅ
ꯈꯪꯗꯦꯗ ꯀꯔꯤ ꯏꯟꯁꯥꯡ ꯆꯥꯗꯣꯏꯅꯣ ꯀꯔꯤ ꯏꯟꯁꯥꯡ ꯆꯥꯔꯤꯅꯣ
ꯉꯔꯥꯡꯗꯤ ꯊꯨꯝꯒ ꯃꯣꯔꯣꯛ ꯆꯥꯛ ꯉꯔꯥꯡꯗꯤ ꯊꯨꯝꯒ ꯃꯣꯔꯣꯛ ꯆꯥꯈꯤꯗꯧꯕ ꯑꯩꯅ ꯅꯨꯡꯁꯤꯕꯤꯗꯅ
ꯑꯁ ꯅꯪꯅ ꯂꯨꯄꯥ ꯌꯥꯡꯈꯩ ꯊꯥꯔꯛꯄꯒꯤ ꯑꯁ ꯑꯣꯛꯁꯥ ꯃꯈꯣꯛꯅꯦ ꯃꯀꯣꯛꯅꯦ ꯂꯩꯔꯒ ꯆꯥꯔꯦ
ꯌꯥꯝ ꯂꯥꯏꯕꯛ ꯐꯩꯌꯦꯍꯦ ꯃꯤ ꯃꯆꯥꯗꯤ
ꯑꯁ ꯂꯥꯏꯕꯛ ꯐꯕ ꯅꯠꯇꯦꯗ ꯅꯪꯅ ꯅꯨꯡꯁꯤꯕꯤꯕꯒꯤ
ꯎꯝ ꯑꯩꯈꯣꯏꯗꯤ ꯉꯁꯤꯗꯤ ꯏꯔꯣꯏ ꯏꯔꯣꯏꯒꯤ ꯃꯈꯣꯡ ꯆꯥꯏꯗꯧꯔꯤ
ꯑꯁ ꯑꯩꯒꯤꯗꯤ ꯄꯤꯅꯤꯡꯗꯦ
ꯍꯥꯥ ꯄꯤꯅꯤꯡꯕꯅꯤꯅꯦ ꯊꯥꯃꯟꯗꯅꯀꯣ
ꯎꯝ
ꯍꯧꯖꯤꯛ ꯄꯣꯠꯁ ꯇꯧꯒꯦꯔꯁꯨ ꯊꯦꯡꯃꯟꯈ꯭ꯔꯦ
ꯊꯦꯡꯉꯁꯨ ꯄꯨꯛꯄ ꯌꯥꯏꯗ
ꯑꯩꯅ ꯄꯨꯔꯛꯄ ꯉꯥꯏꯔꯗꯤ ꯅꯪꯅ ꯍꯥꯟꯅ ꯂꯥꯛꯀꯗꯧꯅꯤ ꯅꯨꯄꯥꯅ ꯅꯨꯄꯤꯗꯤ ꯌꯥꯝ ꯇꯞꯑꯦꯕ
ꯑꯥ
ꯅꯣꯏꯗꯤ ꯈꯣꯡꯁꯦ ꯌꯥꯝ ꯌꯥꯡꯅ꯭ꯔ ꯆꯦꯟꯈ꯭ꯔꯕ ꯃꯥꯜꯂꯦꯀꯣ ꯑꯥ
ꯍ
ꯑꯩꯈꯣꯏꯗꯤ ꯑꯩꯈꯣꯏꯗꯤ ꯊꯦꯡꯒꯨꯒꯨꯝꯅ ꯆꯦꯜꯂꯤꯑꯦ ꯑꯣ ꯅꯪꯗꯤ ꯅꯣꯏꯗꯤ ꯄꯥꯏꯔ ꯆꯠꯈ꯭ꯔꯕ ꯑꯩꯈꯣꯏꯗꯤ ꯊꯦꯡꯒꯨꯒꯨꯝ ꯆꯠꯂꯤꯌꯦ ꯅꯪꯕꯨ ꯇꯣꯏꯂꯦꯠꯇ ꯂꯩ ꯏꯕ꯭ꯔꯣ ꯍꯜꯂꯣ ꯍꯜꯂꯣ ꯀꯗꯥꯏ ꯆꯠꯈ꯭ꯔꯒꯦ
ꯊꯤꯒꯨ
ꯀꯗꯥꯏ ꯇ ꯆ ꯈꯄꯗꯅ
ꯑꯁ ꯑꯩ ꯃꯈꯥꯗ ꯆꯠꯄꯅꯤꯅ ꯋꯥꯁꯔꯨꯝ
ꯑꯗꯨ ꯑꯩꯅ ꯍꯥꯡꯕꯗꯨ ꯆꯨꯝꯗ꯭ꯔꯣ ꯅꯦꯠꯋꯥꯛ ꯅꯨꯡꯉꯥꯏꯇꯕ
ꯋꯥꯏ ꯐꯥꯏ ꯋꯥꯏ ꯐꯥꯏ ꯅꯗ
ꯑꯗꯨꯅꯦ ꯑꯩꯅ ꯈꯪꯕ ꯇꯣꯂꯦꯠꯇ ꯆꯪꯉꯝꯅꯤ ꯍꯥꯏꯗꯣ ꯏꯁꯁ ꯇꯣꯏꯂꯦꯠꯀꯤ ꯇꯣꯏꯂꯦꯠꯇ ꯑ ꯆꯪꯕ ꯃꯈꯣꯟꯒ ꯔꯨꯝꯗ ꯂꯩꯕ ꯃꯈꯣꯟꯒ ꯇꯣꯉꯥꯟꯕꯅꯍꯦ
ꯁꯥꯏꯟꯇꯤꯁꯅꯤꯅꯦ ꯑꯗꯨꯗꯤ ꯅꯪꯒꯤ
ꯁꯥꯏꯟꯇꯤꯁ ꯅꯠꯇꯦ ꯁꯤꯗꯤ ꯁꯥꯏꯟꯁ ꯅꯠꯇꯦ ꯎꯝ
ꯑꯁꯤꯁꯦ ꯀꯖꯁꯤꯒꯦ ꯑꯁ
ꯑꯁ ꯍꯦꯟꯖꯥꯡ ꯌꯥꯝ ꯇꯥꯡꯈ꯭ꯔ ꯃꯥꯜꯂꯦ ꯑꯩꯈꯣꯏ ꯑꯩꯈꯣꯏ ꯅꯨꯡꯁꯤꯕꯁꯦ
ꯉꯁꯤ ꯉꯁꯤꯁꯨ ꯑꯃꯨꯛ ꯅꯨꯡꯁꯤꯕꯤꯌꯨꯅꯦ
ꯉꯁꯤꯗꯤ ꯅꯨꯡꯁꯤꯕ ꯉꯝꯂꯔꯣꯏ ꯏꯆꯥ ꯂꯩꯕꯅꯤꯅ
ꯑꯁ ꯅꯆꯥꯁꯤꯡꯗꯨꯗꯤ ꯀꯣꯟꯅ ꯅꯨꯡꯁꯤꯕ ꯌꯥꯏꯅꯦ ꯑꯩ ꯍꯥꯟꯅ ꯅꯨꯡꯁꯤꯒꯅꯤ
ꯅꯨꯡ ꯁꯤꯕ ꯌꯥꯕꯅꯦ
ꯏꯁ ꯀꯗꯥꯗꯒꯤ
ꯅꯨꯡꯁꯤꯔꯁꯨ ꯉꯁꯤꯗꯤ ꯎꯄꯥꯏ ꯂꯩꯇ꯭ꯔꯦ ꯑꯩꯁꯨ ꯂꯩꯇ꯭ꯔꯦ ꯏꯔꯣꯏ ꯃꯈꯣꯡ ꯂꯩꯅꯈ꯭ꯔꯦ
ꯑꯩꯗꯤ ꯏꯔꯣꯏ ꯆꯥꯗꯦꯗ
ꯀꯔꯤ ꯀꯔꯤꯒꯤ
ꯆꯠꯅꯤꯡꯗꯦ ꯑꯩꯗꯤ ꯄꯤꯌꯣꯔ ꯚꯦꯖꯤꯇꯦꯔꯤꯌꯟꯅꯦ
ꯑꯁ
ꯁꯥ ꯆꯗꯦꯚꯥꯏ
ꯅꯁꯥꯗꯤ ꯌꯥꯔꯔꯣꯏ ꯑꯗꯨꯗꯤ
ꯑ ꯆꯛꯆꯪ ꯐꯕꯅꯤ ꯍꯦ ꯕꯤꯠ
ꯁꯔ ꯑꯆꯥ ꯍꯛꯆꯥꯡ ꯐꯔꯁꯨ ꯐꯔꯇꯤꯂꯤꯇꯤ ꯂꯩꯇ꯭ꯔꯗꯤ ꯐꯔꯇꯂꯇ ꯍꯥꯏꯕꯗ ꯈꯪꯕ꯭ꯔꯥ ꯕꯥꯏꯑꯣꯂꯣꯖꯤꯗ ꯎꯝ ꯑꯗꯨ ꯑꯗꯨ ꯌꯥꯝ ꯂꯩꯔꯝꯔꯣꯏꯀꯣ
ꯑ ꯌꯥꯃꯦꯍꯦ ꯕꯀꯦꯠ ꯑꯃ
ꯁꯈꯣꯏꯗꯤ ꯍꯩꯕꯅꯤꯅꯦ
ꯎꯝ ꯃꯁꯛꯇꯗꯤ ꯑꯣꯏꯗꯧ ꯃꯥꯜꯂꯦ
ꯑꯝ ꯌꯥꯝꯚꯩꯀꯣ ꯌꯥꯝꯚꯩꯀꯣ
ꯌꯥꯝ ꯁꯦꯛꯁꯤ ꯑꯣꯏꯕ
ꯁꯤꯁꯤꯗꯤ ꯀꯩ ꯍꯥꯏꯕꯅꯣ ꯑꯩꯗꯤ ꯈꯪꯗꯦ ꯑꯩꯗꯤ ꯑꯩꯗꯤ ꯏꯪꯂꯤꯁꯨ ꯈꯪꯗꯦ ꯑꯩꯗꯤ ꯏꯪꯂꯤꯁꯁꯨ ꯈꯪꯗꯦ ꯃꯅꯤꯄꯨꯔꯤ ꯈꯛꯇꯪ ꯈꯪꯉꯦ
ꯆꯤꯟꯊꯤꯕ
ꯎ
ꯑꯗꯨ ꯃꯅꯤꯄꯨꯔꯗ ꯈꯛ ꯈꯪꯅꯗꯤ ꯍꯥꯏꯔꯣꯅꯦ ꯀꯔꯤ ꯍꯥꯏꯕ꯭ꯔꯣ
ꯈꯪꯗꯦꯕ ꯃꯤꯅꯤꯡ ꯈꯪꯗꯦꯕ ꯅꯪꯅ ꯍꯥꯏꯕꯗꯗꯤ ꯑꯩꯗꯤ ꯑꯆꯥꯄꯣꯠꯀꯤ ꯑꯆꯥ ꯄꯄꯒꯤ ꯃꯃꯤꯡꯅꯅ ꯑ ꯈꯟꯕꯅꯦ
ꯑꯣ ꯑꯩ ꯈꯜꯂꯛꯈꯤ ꯀꯣ ꯑꯁ ꯀꯔꯝꯃꯥꯏꯅ ꯍꯥꯏꯗꯧꯅꯣ ꯍꯦ ꯃꯩꯇꯩ ꯂꯣꯟꯁꯨ ꯂꯨꯈ꯭ꯔꯦꯗ
ꯍ
ꯍꯧꯖꯤꯛ ꯍꯧꯖꯤꯛ ꯧꯔꯝꯗꯥꯏꯗ ꯀꯣꯛ ꯁꯝ ꯂꯥꯏꯒ ꯇꯝꯈꯠꯄꯁꯤꯗꯤ ꯃꯤ ꯀꯣꯛꯁꯝ ꯂ ꯑꯦ ꯎꯝ ꯋꯥꯟ ꯇꯨ ꯊ꯭ꯔꯤ ꯑꯃ ꯑꯅꯤ ꯁ ꯈꯪꯕ ꯌꯥꯎꯈ꯭ꯔꯤꯅꯦ ꯃꯤ ꯃꯃꯤꯟ ꯐꯥꯎꯕ ꯀꯣꯛꯁꯝ ꯂꯥꯏꯅ ꯏꯕ ꯍꯧꯈ꯭ꯔꯦ ꯑꯩꯈꯣꯏꯗꯤ ꯋꯥꯠꯂꯤꯌꯦ
ꯑꯩꯗꯤꯔꯀ
ꯑꯩꯈꯣꯏꯗꯤ ꯊꯦꯡꯒꯨꯒꯨꯝꯅ ꯆꯠꯂꯤꯕ
ꯊꯈꯤꯒꯨ ꯍꯅ ꯆ ꯇꯇꯩꯗ
ꯑꯣꯟꯅ ꯗꯕꯤꯠꯇ꯭ꯔ
ꯅꯪꯗꯤ ꯊꯦꯕꯥꯒꯨꯝꯕ ꯆꯠꯄ꯭ꯔꯣ
ꯎꯝ
ꯎꯝ ꯊꯦꯕꯥꯒꯨꯝ ꯆꯠꯂꯒ ꯂ ꯑꯦ ꯇꯨꯡꯗ ꯑꯩꯅ ꯍꯥꯟꯅ ꯄꯣꯟꯊꯨꯡ ꯌꯎꯏꯅꯤꯀꯣ
ꯏꯁ ꯀꯅꯥ ꯐꯪꯉꯗ꯭ꯔꯦ ꯅꯒꯣ
ꯅꯪꯕꯣ
ꯑꯩꯕꯨ ꯇꯥꯟꯅꯕ ꯐꯪꯒꯗ꯭ꯔꯣ
ꯐꯪꯕ ꯐꯪꯅꯤꯉꯥꯏ ꯍꯣꯠꯅꯕ ꯇꯥꯔꯦꯅꯦ
ꯐꯪꯉꯣꯏꯗ
ꯄꯣꯠꯄꯨ ꯍꯣ ꯍꯥꯏꯔꯗꯤ ꯄꯟꯊꯨꯡꯗꯤ ꯁꯨꯡꯁꯣꯏ ꯁꯣꯏꯗꯅ ꯑꯗꯨꯝ ꯌꯧꯈꯤꯅꯤ
ꯅꯪꯁꯨ ꯅꯪꯁꯨ ꯁꯤꯦ ꯑꯁ ꯂꯩꯁꯔꯤꯉꯩꯗꯗꯤ ꯄꯥꯈꯪ ꯌꯥꯝ ꯀꯣꯏꯔꯝꯃꯅꯤꯀꯣ
ꯍꯧꯖꯤꯛ ꯀꯣꯆꯤꯡ ꯇꯧꯕ ꯍꯧꯔꯤꯝꯅꯦ
ꯍꯧꯖꯤꯛ ꯑꯩꯉꯣꯟꯗꯒꯤ ꯃꯤꯔꯣꯕ ꯅꯉꯁꯦ
ꯎꯝ ꯅꯪꯉꯣꯟ ꯇꯝꯅꯤꯡꯅꯦ ꯃꯩꯇꯩꯔꯣꯟꯜꯁꯨ ꯉꯔꯥꯡ ꯑꯩꯈꯣꯏ ꯃꯩꯇꯩꯔꯣꯟ ꯈꯪꯅꯁꯨ ꯁꯨꯉꯥꯡ ꯉꯥꯡꯗꯅ ꯂꯩꯕꯗ ꯉꯔꯥꯡꯗꯒꯤ ꯍꯧꯅꯦꯕ
ꯑꯩꯗꯤ ꯃꯩꯇꯩ ꯆ ꯂꯣꯗ ꯍꯍꯤꯗ
ꯍꯥꯏꯩꯔꯁꯨ ꯉꯥꯡꯗꯕ ꯑꯃꯗꯤ ꯂꯩꯗꯅ ꯑꯩꯈꯣꯏ ꯏꯪꯂꯤꯁ ꯍꯥꯏꯔ ꯏꯪꯂꯤꯁ ꯁꯤꯖꯤꯟꯅꯗꯅ ꯑꯗꯨꯒꯨꯝꯅ ꯈ ꯁꯨ ꯉꯥꯡꯅꯗꯕ ꯑꯩꯈꯣꯏ ꯏꯁꯥꯒꯤ ꯏꯁꯥꯒꯤ ꯂꯣꯟꯜ ꯉꯛꯇ ꯉꯥꯡꯅꯕꯅꯤꯅꯀꯣ
ꯎꯝ
ꯃꯔꯛ ꯃꯔꯛꯇꯗꯤ ꯀꯥꯎꯋꯦꯕ
ꯑꯣ
ꯑ ꯃꯩꯇꯩꯔꯣꯟꯗꯤ ꯉꯥꯡꯗꯕ꯭ꯔ ꯍꯥꯏꯔꯦ ꯍꯥꯟꯅ ꯀ꯭ꯂꯥꯁ ꯇꯦꯟ ꯏꯂꯚꯦꯟ ꯇꯨꯋꯦꯜꯐ ꯀꯥꯔꯤꯉꯩꯗꯨꯗꯤ ꯃꯩꯇꯩꯔꯣꯟ ꯐꯟꯥꯛꯇꯅꯦ ꯐꯝ ꯂꯥꯎ ꯂꯥꯎ ꯍꯥꯏꯕꯒꯨꯝꯁꯦ ꯑꯩꯈꯣꯏ ꯉꯥꯎꯔꯒ
ꯉꯥꯎꯔꯒ ꯆꯠꯄ ꯇꯥꯔꯤꯅꯦ ꯑꯗꯨꯗꯤ ꯅꯪꯗꯤ
ꯍꯥꯏꯥꯏꯕ꯭ꯔꯥ ꯍꯥꯏꯅꯤ ꯐꯜꯂ ꯍꯥꯏꯗꯤ
ꯅꯪꯗꯤ ꯅꯪꯗꯤ ꯉꯥꯎꯔꯒ ꯆꯠꯄ ꯇꯥꯔꯦꯅꯦ ꯑꯗꯨꯗꯤ
ꯎꯝ ꯅꯁ ꯌꯣꯡ ꯌꯥꯝ ꯐꯖꯩ ꯍꯥꯏꯔꯗꯤ ꯑꯩꯈꯣꯏꯗꯤ ꯑꯁ ꯐꯖꯁꯨ ꯐꯖꯩ ꯌꯣꯡꯁꯨ ꯃꯥꯜꯂꯦ ꯍꯥꯏꯌꯦ
ꯑ ꯐꯖꯁꯦ ꯐꯖꯕ
ꯌꯡꯁꯨ ꯕ ꯎꯝ ꯅꯁꯛ ꯌꯦꯣꯡ ꯌꯥꯝ ꯐꯖꯩ ꯍꯥꯏꯗ꯭ꯔꯅꯦ
ꯑꯩ ꯀꯩꯅꯣꯝꯃ ꯍꯥꯏꯕꯤꯔ ꯅꯪꯗꯤ ꯅꯪꯅꯤ ꯅ ꯁꯛ ꯌꯥꯝ ꯐꯖꯩ ꯂꯥꯏ ꯃꯆꯥ ꯃꯥꯜꯂꯦ ꯑꯗꯨ ꯁꯍꯅꯨ ꯃꯥꯡꯖꯤ ꯑꯗꯨꯣꯅꯤ ꯅ ꯅꯪꯁ ꯑꯁ ꯕꯤꯔꯅꯤ
ꯃꯤ ꯍꯥꯏꯅꯩꯅ ꯅꯁꯛ ꯌꯦꯣꯡ ꯌꯥꯝ ꯐꯖꯩꯀꯣ ꯍꯥꯏꯗꯤ ꯑꯁ ꯌꯥꯝ ꯐꯖꯈ꯭ꯔꯕꯅꯦ
ꯑ
ꯅ ꯆꯥꯛ ꯌꯣꯡ ꯌꯥꯝ ꯐꯖꯩꯀꯣ ꯍꯥꯏꯕꯗꯤ ꯂꯣꯏꯔꯦ
ꯅꯣꯏ ꯑꯕꯣ ꯆꯥꯛ ꯂꯥꯛꯑꯝꯃꯤꯗ ꯅꯪꯒ ꯐꯣꯟꯗ ꯋꯥꯔꯤ ꯁꯥꯟꯅꯕꯒꯤꯔꯥꯡꯪꯅꯤꯒ
ꯑꯁ ꯑꯗꯨꯗꯤ ꯁꯟꯠꯇꯣꯛꯂꯁꯤꯔꯣ
ꯅꯪꯒꯤ ꯑꯁ ꯁꯟ ꯊꯣꯡꯕꯗ ꯆꯠꯅꯤꯡꯕꯅ ꯁꯤ ꯌꯥꯗ꯭ꯔꯦ
ꯑꯁ ꯀꯌꯥꯎ ꯁꯤꯊꯤ ꯑ ꯉꯥꯡꯕ꯭ꯔꯦ
ꯅꯪꯕꯨ ꯅꯨꯡꯁꯤꯕꯒꯤ ꯆꯥꯒꯦ ꯇꯧꯕꯅꯤꯗ
ꯎꯝ ꯃꯤ ꯀꯨꯀꯔꯗ ꯐꯖꯅ ꯀꯥꯞ ꯄꯨꯅꯦ
ꯑꯁ ꯑꯗꯨꯗꯤ ꯆꯤꯟꯗ ꯍꯦꯛ ꯌꯧꯕ ꯃꯇꯝꯗ ꯁꯨꯔꯨꯔꯨ ꯁꯨꯥꯏꯅ ꯃꯊꯟꯇ
ꯎꯝ ꯑꯃꯅ ꯑꯃꯅ ꯀꯣ ꯆꯤꯡ ꯑ ꯎꯝ ꯆꯦꯡꯒꯨꯝ ꯑꯉꯧꯕꯗꯣ ꯑꯗꯨ ꯀꯥꯡꯉꯧ ꯉꯧꯋꯦꯕ
ꯑꯁ
ꯑꯁ ꯇꯤꯟ ꯇꯥꯈꯔꯗꯤ
ꯑꯁ ꯑꯩ
ꯉꯁꯤ ꯈꯨꯟꯗꯒꯤ ꯊꯥꯔꯛꯄꯅꯦꯕ
ꯑꯣ ꯐꯣꯇꯣ ꯀꯥꯞ ꯀ ꯊꯔꯑꯣ
ꯑ ꯎꯣꯔꯦꯟ ꯎꯣꯔꯦꯟ ꯊꯥꯔꯛꯀꯦ ꯍꯧꯖꯤꯛ ꯑꯩꯗꯣ ꯀꯣ ꯍꯧꯖꯤꯛꯁꯦ ꯑꯣꯟꯕꯣꯠꯇꯁꯨ ꯂꯩꯕ ꯑꯗꯨꯒ ꯐꯅꯦꯛꯁꯨ ꯁꯥꯔꯤꯕ ꯐꯤꯁꯨ ꯁꯥꯔꯤꯕ
ꯐꯅꯦꯛ ꯁꯥꯥꯕ ꯍꯩꯕ꯭ꯔꯣ
ꯃꯌꯦꯛ ꯃꯔꯤꯈꯛꯇ ꯉꯥꯏꯈ꯭ꯔꯦꯕ ꯑꯗꯨꯒꯤ ꯈꯔ ꯄꯣꯊꯥꯒꯦ ꯅꯪꯉꯣꯟꯗ ꯐꯣꯟ ꯇꯧꯔꯛꯀꯦ ꯍꯤꯗꯥ ꯍꯥꯏꯅ ꯂꯩꯕ
ꯅꯪ ꯐꯅꯦꯛ ꯁꯥꯕ ꯍꯩꯕ꯭ꯔꯣ
ꯍꯅꯥ ꯀꯔꯤ ꯍꯥꯏꯔꯣꯏꯔꯅꯦ
ꯅꯪ ꯂꯧꯕ ꯅꯨꯄꯥꯗꯨꯗꯤ ꯌꯥꯝ ꯅꯨꯡꯉꯥꯏꯔꯝꯒꯗꯧ ꯃꯥꯜꯂꯦꯍꯦ
ꯅꯪꯁꯨ ꯄꯥꯝꯅꯗꯤ ꯍꯧꯖꯤꯛ ꯂꯧꯕꯁꯨ ꯌꯥꯏ
ꯑꯗꯨ ꯂꯧꯔꯁꯤꯔꯕꯅꯤ ꯅꯪꯉꯣꯟꯗ ꯑꯩꯗꯤ ꯑꯩꯗꯤ ꯔꯦꯗꯤꯃꯦꯗ ꯑꯣꯏꯔꯕꯅꯤꯅꯀꯣ ꯑꯉꯥꯡꯁꯨ ꯂꯩꯔꯦ ꯑꯗꯨ ꯑꯉꯥꯡ ꯄꯣꯛꯇ꯭ꯔꯁꯨ ꯌꯥꯔꯦ
ꯍꯣꯏ ꯍꯧꯖꯤꯛꯀꯤ ꯄꯥꯈꯪꯅ ꯍꯥꯏ ꯍꯧꯖꯤꯛꯀꯥꯟꯒꯤ ꯄꯥꯈꯪ ꯍꯥꯏꯕꯗꯨ ꯇꯥꯗ꯭ꯔꯣ ꯁꯥꯕꯤ ꯁꯔꯨꯛ ꯂꯧꯕ ꯁꯔꯨꯛꯇꯤ ꯃꯧ ꯃꯧ ꯑꯣꯏꯅ ꯂꯧꯔꯒꯦ ꯍꯥꯏꯁꯤꯗꯤ
ꯃꯧꯅ ꯃꯃꯜ ꯇꯥꯡꯉꯦ ꯍꯥꯏꯗ
ꯎꯝ ꯑꯩꯈꯣꯏ ꯅꯨꯄꯥꯈꯣꯏꯅꯗꯤ ꯂꯩꯁꯥꯕꯤ ꯀ‌ꯣꯏꯔꯤꯑꯕ
ꯑꯣ ꯑꯆꯥ ꯅꯪꯁꯨ ꯄꯥꯈꯪ ꯀꯟꯅ ꯊꯤꯔꯤꯌꯦ ꯑꯗꯣ
ꯎꯝ ꯑꯩꯈꯣꯏ ꯉꯟꯅ ꯌꯨꯝ ꯄꯥꯟꯈ꯭ꯔꯕꯅꯤꯅꯀꯣ ꯑꯩꯈꯣꯏ ꯏꯋꯥꯁꯤꯡ ꯅꯨꯄꯤꯁꯤꯡ ꯄꯥꯝꯅꯔꯛꯇ꯭ꯔꯦꯕ
ꯑꯁ ꯑꯗꯨꯗ
ꯍꯧꯖꯤꯛ ꯑꯩꯈꯣꯏ ꯑꯩꯈꯣꯏ ꯂꯥꯏꯔꯤꯛꯁꯤꯦ ꯄꯨꯔꯥ ꯂꯩꯁꯥꯕꯤꯅꯦ ꯇꯨ ꯊꯥꯎꯖꯟ ꯐꯣꯔꯇꯤꯟꯗꯒꯤ ꯌꯨꯝ ꯄꯥꯟꯈ꯭ꯔꯦ ꯍꯧꯖꯤꯛ ꯀꯌꯥ ꯁꯨꯔ ꯌꯦꯦꯉꯣ ꯆꯍꯤ ꯇꯔꯥ ꯍꯦꯟ ꯁꯨꯔꯦ ꯃꯆꯥ ꯄꯣꯛꯇ꯭ꯔꯦꯕ ꯆꯥꯕꯤ ꯍꯦꯟꯅ ꯍꯦꯟꯒ꯭ꯔꯦꯕꯕꯨꯗꯤ
ꯑꯗꯨꯗꯤ ꯍꯟꯅꯨꯕꯤ ꯑꯣꯜꯂꯤꯅꯦ
ꯎꯝ ꯂꯩꯁꯥꯕꯤ ꯍꯅꯨꯕꯤ ꯑꯣꯜꯂꯦ
ꯑꯗꯨ ꯑꯗꯨ ꯁꯛꯇꯤ ꯐꯖꯕꯅꯤꯅ ꯑꯗꯨꯝ ꯄꯥꯈꯪꯅꯗꯤ ꯂꯥꯛꯀꯅꯤꯗ
ꯏꯁꯁ ꯄꯥꯈꯪ ꯌꯥꯝ ꯂꯎꯖꯅꯤ ꯀꯁꯇꯃꯔ ꯍꯦꯟꯕꯅꯦ
ꯅꯨꯄꯤꯅ ꯅꯨꯄꯤꯅ ꯑꯣ ꯅꯨꯄꯥꯅ ꯄꯥꯝꯕꯁꯦ
ꯎꯝ
ꯃꯧ ꯇꯦꯛ ꯇꯦꯛ ꯂꯥꯎꯕꯁꯤ ꯃꯣꯏꯅ ꯄꯥꯝꯃꯤꯁꯦ ꯏꯁꯂꯤꯁꯥꯕꯤ ꯅꯠꯇꯦꯕꯕꯎ
ꯎꯝ ꯑꯗꯨꯒꯤ ꯑꯩ ꯕꯖꯥꯔꯁꯨ ꯑꯩ ꯀꯩꯊꯦꯜꯗꯁꯨꯨ ꯆꯠ ꯆꯠꯇꯦ ꯁꯤꯦꯡꯉꯣ ꯌꯨꯝꯗ ꯉꯥꯛꯇ ꯂꯩꯌꯦꯦꯕ
ꯅꯨꯄꯥꯁꯤꯡꯅ ꯑꯁ ꯅꯪꯕꯨ ꯄꯥꯝꯃꯦ ꯑꯩ ꯅꯪ ꯁꯤꯂꯔꯁꯦ ꯍꯥꯏꯔꯛꯄ꯭ꯔꯣ
ꯈ꯭ꯔ ꯈꯔ ꯀꯩꯊꯦꯜꯜ ꯂꯥꯛꯑꯗꯤ ꯐꯥꯒꯦ ꯐꯥꯒꯦ ꯇꯧꯋꯦ
ꯑꯁ ꯄꯨꯔꯥ ꯄꯔꯥꯅꯤꯍ
ꯐꯗꯕ ꯋꯥꯅꯤꯗ ꯑꯁꯦꯡꯕꯅꯦ
ꯑꯩꯁꯨ ꯎ ꯅꯪ ꯎꯔꯗꯤ ꯐꯥꯒꯦ ꯇꯧꯒꯗꯕ ꯃꯥꯜꯂꯦ
ꯐꯥꯒꯅꯤ ꯐꯥꯒꯅꯤ ꯁꯣꯏꯗꯅ
ꯅꯪ ꯅꯪꯅ ꯑꯃ ꯑꯩꯉꯣꯟꯗ ꯐꯥꯕꯤꯒꯗꯧ ꯃꯥꯜꯂꯦꯗ
ꯅꯪꯕ
ꯎꯝ
ꯑꯁ ꯑꯩꯗꯤ ꯐꯥꯕꯁꯨ ꯆꯦꯜꯂꯒꯦ ꯍꯥꯏꯕꯁꯤꯅꯤ
ꯑ ꯅꯅꯨꯡꯁꯤꯕꯧꯔ ꯅꯩꯗꯗꯥ
ꯎꯝ
ꯑꯩꯗꯤ ꯑꯩꯗꯤ ꯊꯃꯣꯏꯗꯒꯤ ꯋꯥꯈꯜꯗꯒꯤ ꯄꯨꯝꯅꯃꯛꯅ ꯅꯪꯕꯨ ꯇꯁ ꯅ ꯅꯨꯡꯁꯤꯒꯦꯅ ꯈꯟꯕꯅꯤꯅꯦ
ꯎꯝ ꯑꯣꯏꯣꯏꯕ꯭ꯔꯣ
ꯑꯩꯣꯏꯕꯅꯤꯅꯦ
ꯎꯝ ꯍꯣꯏ ꯑ ꯎꯝ ꯄꯨꯟꯅꯃ ꯀꯠꯊꯣꯛꯈ꯭ꯔꯕꯅꯦ ꯍꯥꯏꯌꯣ
ꯑꯁ ꯅꯪꯉꯣꯟꯗ ꯀꯠꯊꯣꯛꯈ꯭ꯔꯕꯅꯦ ꯑꯩꯒꯤ ꯍꯛꯆꯥꯡꯗ ꯊꯋꯥꯏꯁꯦ ꯇꯣꯉꯥꯟ ꯇꯣꯉꯥꯟꯅ ꯇꯥꯔꯦ
ꯑꯩꯒꯤ ꯂꯕꯛꯁꯦ ꯑꯩꯒꯤ ꯂꯥꯏꯕꯛꯁꯦ ꯀꯩꯅꯣ